ꯍꯜ
ꯂꯣ ꯍꯣꯏ ꯇꯥꯏꯌꯦ꯫
ꯎꯝ ꯀꯩꯗꯧꯔꯤꯕꯅꯣ꯫
ꯇꯥꯏꯌꯦ ꯇꯥꯏꯌꯦ ꯐꯖꯅ ꯇꯥꯏꯌꯦ ꯅꯪꯒꯤ ꯈꯣꯟꯖꯦꯜ꯫
ꯀꯩꯗꯧꯔꯤꯅꯣ ꯅꯪꯗꯤ ꯑꯩꯁꯨ ꯇꯥꯏꯌꯦ꯫
ꯑ ꯑꯗꯨꯝ ꯇꯨꯝꯐꯝ ꯑꯗꯨꯝ ꯇꯨꯡꯐꯝꯗ ꯍꯤꯞꯂꯒ ꯂꯩꯌꯦꯗ꯫ ꯅꯪꯗꯤ ꯀꯩꯗꯧꯔꯤꯕꯅꯣ꯫
ꯑꯗꯨꯝ ꯂꯩꯗ꯫
ꯎꯝ ꯆꯥꯛ ꯏꯟꯁꯥꯡ ꯊꯣꯡꯉꯕ꯭ꯔꯣ꯫
ꯍꯣꯏ ꯆꯧꯗ꯭ꯔꯦꯅ ꯑꯩꯁꯦ꯫
ꯎꯝ꯫ ꯊꯧꯗꯔꯤꯌꯦ꯫
ꯍꯣꯏ ꯑꯩꯁꯦ ꯊꯕꯛ ꯃꯐꯝꯗꯅꯦ ꯏꯇꯥꯎꯗꯤ꯫
ꯑꯠꯆꯥ ꯑꯠꯆꯥ ꯆꯥ ꯆꯥ ꯊꯕꯛ ꯑꯠꯆꯥ ꯆꯥ ꯀꯔꯤ ꯊꯕꯛ ꯇꯧꯕ꯭ꯔꯣꯅꯦ꯫
ꯐꯥꯔꯝꯃꯁꯤ ꯍꯨꯏꯒꯤ ꯐꯥꯔꯝꯃꯁꯤꯗꯅꯤꯅ ꯑꯩꯅ ꯐꯥꯝꯕꯁꯦ꯫
ꯑꯆꯥ ꯆꯥ ꯑꯗꯨꯗꯤ ꯑꯗꯨꯗꯤ ꯅꯨꯡꯉꯥꯏꯌꯦꯅꯦ ꯑꯗꯨꯗꯤ꯫
ꯑꯁ ꯈꯪꯗꯔꯦꯗ
ꯏꯇꯥꯎ ꯑꯩꯗꯤ ꯊꯕꯛ ꯂꯩꯇꯦ ꯑꯗꯨꯝ꯫ ꯂꯩꯕꯅꯤꯅ ꯊꯕꯛ ꯂꯩꯇꯕꯅꯤꯅ꯫ ꯑꯗꯨꯝ ꯀꯩꯅꯣꯒꯤ ꯔꯨꯝꯗ ꯑꯗꯨꯝ ꯂꯩꯌꯦ ꯅꯨꯄꯤ꯫ ꯊꯕꯛ ꯇꯧ ꯊꯕꯛ ꯇꯧꯕꯗꯤ ꯎꯝ꯫
ꯎꯝ ꯏꯇꯥꯎꯗꯤ ꯆꯥꯛ ꯆꯥꯔꯕ꯭ꯔꯣ꯫
ꯊꯣꯡꯕ ꯍꯧꯗ꯭ꯔꯤꯌꯦ ꯀꯩꯅꯣꯒꯤ꯫ ꯍꯋꯥꯏꯒ ꯏꯁꯀ꯭ꯋꯥꯁ ꯆꯝꯊꯣꯡ ꯆꯥꯁꯤꯔꯥꯅꯀꯣ ꯈꯜꯂꯒ ꯂꯩꯌꯦ
ꯍꯥꯎꯒꯅꯤ ꯑꯩꯈꯣꯏꯗꯤ ꯗꯥꯜ ꯇꯛ ꯆꯥꯔꯒ ꯂꯩꯌꯦ ꯑꯩꯈꯣꯏꯗꯤ
ꯑꯥ ꯑꯥ ꯗꯥꯜꯁꯨ ꯀꯩꯅꯣꯒꯤ ꯑꯩꯈꯣꯏ ꯍꯛꯆꯥꯡꯅꯗꯤ ꯌꯥꯝ ꯀꯥꯟꯅꯩꯌꯦꯅꯦ
ꯍꯣꯏ
ꯑ ꯌꯥꯝ ꯀꯩꯅꯣꯒꯤ ꯏꯅꯥ ꯈꯨꯨꯟꯕ ꯏꯅꯥ ꯈꯨꯟꯕ ꯌꯦꯟꯁꯥꯡ ꯍꯥꯏꯕ ꯇꯥꯔꯦꯅꯦ ꯗꯥꯜ ꯆꯥꯕꯗꯤ
ꯑꯣ ꯑꯩꯈꯣꯏꯗꯤ ꯃꯄꯥꯟꯗ ꯂꯩꯕꯅꯤꯀꯣ ꯑꯩꯈꯣꯏꯗꯤ ꯑꯗꯨꯒꯨꯝꯕꯗꯣ ꯆꯥꯕ ꯐꯪꯗ꯭ꯔꯦ
ꯑ ꯑꯥ ꯍꯥꯎꯗꯤ ꯍꯥꯎꯋꯦ
ꯍꯥꯎꯗꯔꯁꯨ ꯍꯣꯏ
ꯑꯗꯨ ꯃꯄꯥꯟꯗ ꯂꯩꯕꯗꯤ ꯌꯥꯝ ꯐꯩꯅꯦ ꯑꯗꯨꯗꯤ
ꯈꯪꯗꯦꯗ ꯍꯣꯏ ꯌꯥꯝ ꯁꯥꯏꯌꯦ ꯅꯨꯡꯁꯥꯁꯨ ꯌꯥꯝ ꯁꯥꯏꯌꯦ
ꯃꯄꯥꯟꯗ ꯂꯩꯕꯗꯤ ꯃꯆꯨꯁꯦ ꯌꯥꯝ ꯉꯥꯎꯔꯝꯒꯅꯤꯅꯦ ꯁꯥꯕꯒꯤ
ꯈꯔꯗꯤ ꯑꯗꯨꯝ ꯍꯣꯏ ꯇꯁꯦꯡꯅ ꯍꯥꯏꯕꯗꯤ ꯈꯔꯗꯤ ꯃꯆꯨꯁꯦ ꯑꯗꯨꯝ ꯌꯨꯝ ꯊꯣꯛꯂꯛꯒꯗꯤ ꯑꯗꯨꯝ ꯀꯂꯔꯁꯦ ꯗꯤꯐ꯭ꯔꯦꯟ ꯇꯧꯋꯦ ꯑꯗꯨꯝ ꯃꯄꯥꯟꯗ ꯂꯩꯕ ꯃꯇꯝ ꯈꯛꯇꯅꯤꯗ
ꯌꯨꯝ ꯌꯨꯝ ꯊꯣꯔꯛꯂꯗꯤ ꯑꯃꯨꯛꯀ ꯀꯩꯅꯣꯒꯤ ꯑꯩꯈꯣꯏ ꯃꯆꯨꯗꯨ ꯑꯥ ꯑꯥ ꯑꯩꯈꯣꯏ ꯃꯆꯨ ꯑꯩꯈꯣꯏ ꯃꯆꯨꯗꯨ ꯃꯍꯧꯁꯥꯒꯤ ꯃꯆꯨꯗꯣ ꯑꯃꯨꯛꯀ ꯂꯥꯛꯀꯅꯦꯕ
ꯍꯣꯏ ꯍꯣꯏ ꯍꯣꯏ ꯌꯨꯝ ꯃꯄꯥꯟꯗ ꯂꯩ
ꯑꯃꯨꯛꯀ ꯑ
ꯑ
ꯃꯄꯥꯟꯗ ꯆꯥꯊꯣꯛꯂꯗꯤ ꯑꯃꯨꯛꯀ ꯃꯆꯨꯗꯨ ꯇꯣꯉꯥꯟꯅ ꯉꯥꯎꯔꯒ ꯀꯣ ꯑꯗꯨꯝ ꯂꯥꯛꯄ ꯐꯩꯗ ꯑꯩꯁꯨ ꯅꯍꯥꯟ ꯂꯩꯔꯝꯃꯦꯕ ꯑꯥ ꯑꯩ ꯍꯧꯖꯤꯛ ꯇꯨꯝꯂꯒ ꯂꯩꯌꯦ ꯇꯨꯝꯐꯝꯗꯀꯣ
ꯑꯣ ꯍꯧꯖꯤꯛ ꯕꯣꯜ ꯌꯦꯡꯒꯅꯤꯀꯣ
ꯍꯣꯔꯦꯟ ꯍꯣꯔꯦꯟ ꯌꯦꯡꯒꯅꯤ ꯑꯣ
ꯎꯝ ꯀꯅꯥꯕꯨ ꯏꯇꯥꯎꯗꯤ ꯁ꯭ꯄꯣꯔꯠ ꯇꯧꯔꯦ
ꯑꯩ ꯑꯗꯨꯝ ꯍꯌꯦꯡꯒꯤꯁꯦ ꯑꯩ ꯈꯪꯗꯦ ꯑꯗꯨꯝ ꯄꯣꯔꯆꯨꯒꯥꯜ ꯇꯧꯁꯤꯔ ꯈꯪꯗꯦ
ꯆꯞ ꯃꯥꯅꯩꯌꯦ ꯑꯗꯨꯗꯤ ꯏꯕꯥꯅꯤ
ꯍꯌꯦꯡ ꯍꯌꯦꯡꯒꯤꯗꯤ ꯑꯗꯨꯝ ꯇꯧ ꯉꯁꯤꯒꯤꯗꯤ ꯑꯥ ꯑ ꯑ ꯀꯩꯅꯣꯒꯤ ꯄꯨꯡ ꯕꯥꯔꯣꯒꯤꯗꯤ ꯑꯗꯨꯝ ꯄꯣꯔꯆꯨꯒꯥꯜ ꯇꯧꯈ꯭ꯔꯅꯤ ꯑꯗꯨꯒꯤ ꯑꯩꯒꯤ ꯐꯦ ꯑꯩꯒꯤ ꯑꯩꯒꯤ ꯁꯞꯄꯣꯔꯇꯔ ꯇꯤꯝꯗꯤ ꯀꯩꯅꯣꯅꯦ ꯑ ꯅꯣꯔꯋꯦꯅꯦ
ꯑꯣ ꯅꯣꯔꯋꯦꯁꯨ ꯌꯥꯝ ꯐꯩ ꯍꯣꯏ
ꯑꯥ
ꯉꯔꯥꯡ ꯁꯥꯟꯅꯕꯗꯣ
ꯎꯝ
ꯑꯗꯨꯝ ꯌꯥꯏꯗ
ꯎꯝ꯫
ꯌꯦꯡꯕ ꯅꯨꯡꯉꯥꯏꯌꯦ ꯃꯣꯏꯒꯤꯗꯣ ꯍꯣꯏ꯫
ꯑꯩꯗꯤ ꯀꯩꯅꯣꯒꯤ ꯅꯣꯔꯋꯦꯗ ꯃꯁꯥꯝꯁꯥꯡꯕ ꯅꯨꯄꯥꯗꯣ ꯑꯁꯥꯡꯕꯗꯣ ꯑꯩ ꯄꯥꯝꯕꯀꯣ꯫
ꯍꯣꯏ꯫ ꯑꯩꯖꯨ ꯄꯥꯝꯃꯤꯅꯦ ꯃꯣꯏ ꯃꯣꯏ
ꯎꯝ ꯃꯥꯒꯤ ꯃꯥꯒꯤ ꯁꯅꯕ ꯃꯑꯣꯡ ꯑꯣ ꯑꯣ ꯃꯥꯒꯤ ꯁꯥꯟꯅꯕ ꯃꯑꯣꯡꯗꯣ ꯀꯩꯅꯣꯒꯤ ꯄꯥꯝꯕꯒꯤꯅꯦ꯫
ꯍꯣꯏ ꯋꯥꯡꯕꯁꯨ ꯌꯥꯝ ꯋꯥꯡꯉꯦ ꯃꯥꯗꯣ꯫
ꯑꯥ ꯋꯥꯡꯉꯦ ꯎꯝ꯫
ꯃꯥꯁꯦ ꯃꯥꯒꯤ ꯐꯤꯠꯁꯦꯠ ꯔꯅꯤꯡꯖꯨ ꯌꯥꯝ ꯀꯔꯤ ꯃꯥꯒꯤ ꯄꯤꯠ ꯆꯨ ꯄ꯭ꯂꯦ ꯇꯧꯋꯦ ꯃꯥꯗꯣ ꯌꯦꯡꯕꯁꯨ ꯅꯨꯡꯉꯥꯏꯌꯦ꯫
ꯑ ꯑꯗꯨꯝ ꯍꯦꯛ ꯌꯦꯡꯕ ꯅꯨꯄꯥꯁꯨ ꯊꯣꯛꯄꯀꯣ꯫
ꯍꯣꯏ ꯅꯨꯄꯥꯥꯖꯨ ꯊꯣꯛꯑꯦ ꯃꯥꯖꯦ꯫
ꯎꯝ꯫
ꯎꯝ ꯇꯥꯎꯖꯤ
ꯑꯗꯨ ꯎꯝ꯫
ꯅꯊꯟꯗ
ꯑꯩ ꯏꯅꯥꯎꯅꯨꯄꯥꯒ ꯑꯩꯒ ꯂꯩꯌꯦ ꯍꯧꯖꯤꯛ ꯑꯩ ꯏꯅꯥꯎꯅꯨꯄꯥꯗꯤ ꯋꯥꯛꯀꯤꯡ ꯆꯠꯄꯀꯣ꯫
ꯑꯣ ꯑꯣ ꯏꯇꯥꯎꯗꯤ ꯌꯨꯝ ꯄꯥꯟꯈ꯭ꯔꯕꯣ꯫
ꯑꯣ ꯌꯨꯝ ꯄꯥꯟꯈ꯭ꯔꯦ ꯏꯆꯥ ꯑꯍꯨꯝ ꯂꯩꯔꯦ꯫ ꯅꯨꯄꯤ ꯑꯅꯤ ꯄꯥꯈꯪ ꯑꯃ꯫
ꯑꯣ ꯑꯣ ꯌꯥꯝ ꯐꯥꯔꯦ ꯌꯥꯝ ꯐꯔꯦ꯫
ꯑ ꯈꯔꯛ ꯈꯔꯛ ꯈꯔꯛꯕꯨꯗꯤ ꯑꯍꯟ ꯑꯣꯏꯔꯦ ꯑ꯫
ꯑꯥ ꯑꯗꯨꯝ꯫ ꯍꯣꯏ꯫
ꯅꯣꯏꯁꯨ ꯊꯕꯛ ꯐꯖꯅ ꯁꯨꯔꯣ ꯑꯗꯨꯒꯤ ꯅꯣꯅꯤ ꯎꯝ꯫
ꯍꯣꯏ ꯍꯣꯏ꯫
ꯃ ꯃꯄꯥꯟꯗ ꯂꯩꯕꯗꯤ ꯃꯄꯥꯟꯗ ꯂꯩꯕꯗꯤ ꯃꯄꯥꯟꯗ ꯂꯩꯕꯗꯤ ꯈꯔꯛꯗꯤ ꯅꯨꯡꯉꯥꯏꯔꯝꯒꯅꯤꯅꯦ ꯏꯟꯚꯥꯏꯔꯃꯦꯟꯒꯨꯝꯕ ꯃꯤ ꯑꯅꯧ ꯑꯅꯧꯕ ꯊꯦꯡꯅꯕ ꯀꯩꯅꯣꯒꯤ ꯃꯤ ꯑꯇꯣꯞꯄꯒꯤ ꯀꯜꯆꯔ ꯈꯪꯕꯀꯣ꯫
ꯍꯣꯏ꯫
ꯎꯝ꯫
ꯅꯨꯡꯉꯥꯏꯕꯗꯤ ꯅꯨꯡꯉꯥꯏꯏꯕ
ꯎꯝ꯫
ꯀꯣꯏꯕꯁꯨ ꯆꯠꯇꯦꯗ ꯑꯗꯨꯝ ꯂꯣꯏꯕꯅꯤ ꯅꯨꯡꯁꯥ ꯌꯥ
ꯑꯥ꯫
ꯀꯩꯁꯨ ꯆꯠ ꯇꯠꯄ ꯌꯥꯗ꯭ꯔꯦ ꯑꯗꯨꯝ ꯑꯗꯨꯒꯤꯅꯤꯗ꯫
ꯑꯥ ꯃꯄꯥꯟꯗꯗꯤ ꯅꯨꯡꯁꯥ ꯑ ꯃꯥꯄꯥꯟꯗꯗꯤ ꯅꯨꯡꯁꯥꯕꯨꯗꯤ ꯑꯩꯁ ꯁꯥꯕꯗꯤ ꯂꯣꯏꯔꯦ ꯑꯩꯁꯨ ꯅꯍꯥꯟ ꯂꯩꯌꯦꯕ꯫
ꯍꯣꯏ ꯎꯝ ꯈꯪꯂꯝ ꯎꯝ ꯎꯝ
ꯍꯨꯝ ꯑꯥ ꯌꯥꯝ ꯃꯆꯨ ꯀꯨꯆꯨꯗꯣ ꯑꯃꯨꯔꯒ ꯑꯃꯨꯔꯒ ꯂꯥꯛꯄꯗꯣ ꯌꯥꯝ ꯉꯥꯎꯔꯒ ꯑꯃꯨꯛꯒ ꯍꯜꯂꯛꯄ ꯑꯃꯨꯛꯀ ꯌꯨꯝ ꯀꯩꯅꯣꯒꯤ ꯈꯨꯟꯗ ꯂꯥꯛꯄ ꯀꯥꯟꯗ ꯑꯃꯨꯛꯀ ꯌꯥꯝ ꯃꯨꯔꯒ ꯑꯃꯨꯛꯀ ꯊꯣꯛꯂꯥꯛꯄꯀꯣ ꯑꯩꯈꯣꯏ ꯃꯆꯨꯁꯦ ꯇꯣꯉꯥꯟ ꯇꯣꯉꯥꯟꯂꯦꯅꯦ
ꯅꯣꯏ ꯊꯕꯛꯀꯤ ꯇꯥꯏꯃꯤꯡꯗꯤ ꯄꯨꯡ ꯀꯌꯥꯐꯥꯎ ꯊꯕꯛ ꯇꯧꯕ꯭ꯔꯥ
ꯑꯩꯒꯤ ꯇꯥꯏꯃꯤꯡ ꯑꯦꯂꯚꯦꯟꯁꯦ ꯑꯦꯂꯚꯦꯟ ꯑꯦ ꯑꯦꯝ ꯇꯨ ꯅꯥꯏꯟ ꯄꯤ ꯑꯦꯝ
ꯑꯠꯆꯥ ꯆꯥꯆꯥ ꯑꯦꯂꯦꯕꯦꯟ ꯑꯥ ꯑꯗꯨꯗꯤ ꯑ
ꯈꯔ ꯋꯥꯠꯂꯤ ꯎꯝ ꯅꯨꯡꯉꯥꯏ ꯑꯗꯨꯝ ꯍꯧꯖꯤꯛꯀꯤ ꯇꯥꯏꯃꯤꯡꯁꯦ ꯌꯥꯝ ꯅꯨꯡꯉꯥꯏ
ꯑ ꯑꯗꯨ ꯊꯕꯛ ꯇꯥꯏꯃꯤꯡꯗꯤ ꯑꯇꯣꯞꯄ ꯃꯤꯗꯤ ꯀꯩꯅꯣꯒꯤ ꯄꯨꯡ ꯀꯩꯅꯣꯒꯤ ꯇꯨꯋꯦꯜꯐꯇꯒꯤ ꯑꯃꯨꯛꯀꯥ ꯇꯨꯋꯦꯜꯕ ꯐꯥꯎꯕ ꯀꯣ ꯇꯨꯋꯦꯜꯕ ꯑꯥꯎꯔꯁ ꯊꯕꯛ ꯑꯃꯥ ꯁꯨꯕ ꯂꯩꯌꯦꯕꯥ
ꯑꯣ ꯑꯣ
ꯑꯗꯨꯒꯨꯝꯕ ꯊꯕꯛ
ꯑꯗꯣ ꯑꯗꯨꯗꯤ ꯌꯥꯝ ꯐꯩꯌꯦꯅꯦ ꯑꯗꯨꯗꯤ ꯅꯪꯒꯤ ꯊꯕꯛ ꯇꯧꯕꯗꯤ
ꯅꯨꯡꯉꯥꯏ ꯑꯗꯨꯝ ꯐ꯭ꯔꯤꯗ ꯐꯝꯔꯒ ꯂꯩꯕꯅꯦ ꯀꯁꯇꯃꯔ ꯂꯩꯗ꯭ꯔꯗꯤ ꯑꯗꯨꯝ ꯐꯣꯝ ꯑꯗꯨꯝ ꯐꯣꯟ ꯌꯦꯡꯉꯒ ꯅꯠꯇ꯭ꯔꯒ ꯑꯗꯨꯝ ꯒꯦꯝ ꯁꯥꯅꯥꯔꯒ ꯑꯩꯈꯣꯏ ꯃꯔꯨꯞꯁꯤꯡꯒ ꯑꯁ ꯅꯨꯡꯉꯥꯏ
ꯑꯩꯈꯣꯏꯒꯤ ꯃꯤꯁꯨ ꯊꯕꯛ ꯌꯥꯝ ꯁꯨꯔ ꯑꯩꯈꯣꯏꯒꯤ ꯃꯤꯁꯨ ꯊꯕꯛ ꯌꯥꯝ ꯁꯨꯔꯝꯒꯅꯤꯅꯦ
ꯍꯣꯏ ꯍꯣꯏ ꯃꯤ ꯌꯥꯝ ꯂꯩꯌꯦ
ꯊꯕꯛ ꯇꯧꯕꯁꯨ ꯐꯩꯗ ꯃꯄꯥꯟꯂꯣꯝꯗꯀꯣ ꯈꯨꯟꯗꯒꯤ ꯀꯩꯅꯣ ꯊꯕꯛ ꯇꯧꯗ꯭ꯔꯒ ꯑꯗꯨꯝ ꯂꯩꯕ ꯃꯍꯨꯠꯇꯗꯤ
ꯍꯣꯏ ꯍꯣꯏ ꯐꯖꯅ ꯍꯣꯏ ꯎꯝ
ꯑꯗꯨꯝ ꯐꯖꯅ ꯡ ꯁꯤꯚꯤꯡ ꯇꯧꯔꯒ ꯑꯩꯈꯣꯏꯁꯨ ꯀꯥꯟꯅꯕ ꯂꯩꯕ ꯑꯗꯨꯒ ꯃꯄꯥꯟꯅ ꯊꯕꯛ ꯁꯨꯔꯦ ꯑꯗꯨꯒ ꯐꯖꯅ ꯁꯤꯚꯤꯡ ꯇꯧꯗ꯭ꯔꯗꯤ ꯌꯥꯗꯕꯅꯦ
ꯎꯝ ꯑꯩꯒꯤ ꯑꯩꯒꯤ ꯃꯔꯨꯞꯈꯣꯏꯁꯨ ꯃꯄꯥꯟꯗ ꯊꯕꯛ ꯇꯧꯔꯒ ꯀꯩꯅꯣꯒꯤ ꯕꯤꯜꯗꯤꯡ ꯑꯆꯥꯎ ꯑꯆꯥꯎ ꯑꯆꯧꯕ ꯗꯣꯂꯥꯟ ꯑꯆꯧ ꯑꯆꯧꯕ ꯁꯥꯔꯒ ꯌꯥꯝ ꯂꯩꯈ꯭ꯔꯦꯅꯦ ꯑꯗꯨꯃꯥꯏ ꯇꯧꯅꯤꯡꯉꯥꯏ ꯍꯣꯠꯅꯧꯑꯣ ꯅꯣꯏꯁꯨ ꯐꯖꯅ
ꯍꯣꯏ ꯍꯣꯏ ꯑꯗꯨ ꯑꯩ
ꯊꯕꯛ ꯎꯝ ꯎꯝ ꯊꯕꯛ ꯇꯧꯕꯒꯀꯣ ꯃꯤ ꯑꯇꯣꯞꯄꯗꯤ ꯀꯩꯅꯣꯒꯤ ꯑ
ꯍꯣꯏ
ꯕꯤꯖꯤꯅꯦꯁ ꯀꯨꯝꯕ ꯇꯧꯅꯤꯡꯉꯥꯏ ꯒꯥꯔꯤ ꯑꯅꯧꯕ ꯂꯧꯕ ꯀ ꯑꯗꯨꯃꯥꯏ ꯇꯧꯔꯒꯀꯣ ꯀꯝ ꯀꯩꯅꯣꯒꯤ ꯀꯝꯄꯅꯤꯗ ꯊꯕꯛ ꯇꯧꯕꯈꯣꯏ ꯑꯗꯨꯝ ꯇꯧꯔꯒ ꯂꯩꯌꯦꯕ ꯑꯃꯩꯈꯣꯏ ꯊꯕꯛ ꯇꯧꯔꯒ ꯑꯥ ꯆꯥꯄ ꯆꯥꯕ ꯊꯛꯄ ꯌꯥꯗꯦꯅꯦ
ꯑꯗꯨꯒꯤꯅꯤꯗ
ꯑꯗꯨꯒ ꯑꯩꯈꯣꯏꯅ ꯆꯠꯄ ꯃꯔꯝꯗꯤ ꯑꯃ ꯂꯩꯔꯒ ꯑꯩ ꯍꯜꯂꯛꯄ ꯃꯇꯝꯗ ꯁꯤ ꯕꯤꯖꯤꯅꯦꯁ ꯇꯧꯅꯤꯡꯉꯥꯏ ꯁꯤ ꯕꯤꯅꯦꯁꯅ ꯀꯩꯅꯣꯒꯤ ꯇꯧꯅꯤꯡꯉꯥꯏ ꯑꯗꯨ ꯅꯠꯇ꯭ꯔꯗꯤ ꯌꯨꯝ ꯁꯥꯅꯤꯡꯉꯥꯏ ꯌꯨꯝ ꯁꯥꯗ꯭ꯔꯗꯤ ꯅꯨꯄꯤ ꯑꯃꯒꯨꯝꯕ ꯂꯧꯔꯒ ꯕꯤꯖꯤꯅꯦꯁ ꯇꯧꯅꯤꯡꯉꯥꯏꯀꯣ ꯑꯗꯨꯃꯥꯏ ꯄ꯭ꯂꯥꯟ ꯂꯩꯔꯗꯤ
ꯎꯝ
ꯑꯈꯣꯏꯒꯤ ꯂꯥꯛꯀꯗꯕ ꯇꯨꯡꯒꯤꯁꯨ ꯌꯥꯝ ꯐꯒꯅꯤ ꯐ ꯑ ꯀꯅꯥꯕ ꯂꯥꯛ ꯀꯅꯥꯕ ꯂꯩꯒꯅꯤꯕ ꯃꯤ ꯑꯇꯣꯞꯄꯗꯤ ꯀꯩꯅꯣꯒꯤ ꯃꯄꯥꯟꯗ ꯆꯠꯂꯒ ꯃꯄꯥꯟ ꯔꯣꯝꯗ
ꯍꯣꯏ
ꯑꯣ ꯃꯤ ꯑꯇꯣꯞꯄꯗꯤ ꯃꯄꯥꯟꯔꯣꯝꯗ ꯆꯠꯂꯒ ꯉꯧꯁꯤꯟꯅꯥꯕ ꯀꯩꯅꯣꯒꯤ ꯎꯝ ꯑꯗꯨꯝ ꯉꯥꯎꯁꯤꯡꯔꯒ ꯌꯨꯝꯗ ꯀꯔꯤꯁꯨ ꯎꯝ ꯌꯨꯝꯗꯁꯨ ꯀꯔꯤꯁꯨ ꯄꯨꯔꯛꯇꯕ ꯑꯗꯨꯝ ꯂꯥꯄ
ꯑꯈꯣꯏ ꯃꯔꯨꯞꯁꯤꯡꯁꯨ ꯑꯈꯣꯏ ꯃꯔꯨꯞꯁꯤꯡꯁꯨꯀꯣ ꯑꯗꯨꯝ ꯑꯩꯅ ꯂꯩꯃꯤꯟꯅꯕ ꯃꯥꯏꯁꯦ ꯀꯔꯤ ꯀꯔꯤꯔ ꯑꯗꯨꯝ ꯌꯨꯔ ꯑꯗꯨꯝ ꯀꯔꯤ ꯈꯔ ꯊꯛꯂꯕ ꯃꯣꯏꯁꯦ ꯀꯔꯤꯁꯨ ꯑꯈꯣꯏ ꯃꯔꯨꯞꯁꯤꯡꯁꯨ ꯑꯗꯨꯝ ꯂꯩꯌꯦ
ꯎꯝ
ꯍꯥꯏꯗ꯭ꯔꯁꯨ ꯏꯟꯗꯦ ꯃ ꯃꯣꯏꯁꯤꯡꯁꯦ
ꯎꯝ ꯐꯖꯅ ꯁꯦꯚꯤꯡ ꯇꯧꯔꯣ ꯐꯖꯅ ꯁꯦꯚꯤꯡ ꯇꯧꯔꯒ ꯍꯜꯂꯛꯄ ꯃꯇꯝꯗ ꯌꯨꯝꯗ ꯀꯔꯤꯔ ꯒꯨꯝꯕ ꯂꯧꯔꯒꯀꯣ ꯕꯤꯖꯦꯁ ꯇꯧꯅꯤꯡꯉꯥꯏ ꯄ꯭ꯂꯥꯟ ꯂꯩꯒꯗꯕꯅꯤ ꯑꯗꯨ ꯅꯠꯇ꯭ꯔꯗꯤ ꯃꯄꯥꯟꯗ ꯆꯠꯂꯒ ꯅꯨꯡꯉꯥꯏꯅꯤꯉꯥꯏ ꯆꯠ ꯄꯗꯤ ꯌꯥꯗ꯭ꯔꯦ ꯑꯈꯣꯏꯅ ꯑꯃꯨꯛꯀ ꯍꯜꯂꯛꯂꯒ ꯀ꯭ꯔꯤ ꯊꯕꯛ ꯇꯧꯒꯅꯤ ꯑꯃꯨꯛꯀ ꯌꯨꯝꯁꯨ ꯄꯥꯟꯅꯤꯡꯉꯅꯤ
ꯍꯣꯏ ꯏꯇꯥꯎꯅ ꯍꯥꯏꯕ ꯌꯥꯝ ꯆꯨꯝꯃꯦ ꯏꯇꯥꯎꯒꯤ ꯌꯨꯝꯗ ꯍꯨꯏ ꯂꯩꯕ꯭ꯔꯥ ꯍꯨꯏꯒꯨꯝꯕ ꯑꯅꯥꯕ ꯑꯗꯨꯒꯨꯝꯕ ꯂꯩꯕ꯭ꯔ ꯍꯜꯂꯣ ꯇꯠ ꯇꯥꯕ꯭ꯔꯣ ꯏꯇꯥꯎ ꯑꯣ ꯅꯣꯏ ꯌꯨꯝꯗ ꯍꯨꯏ ꯍꯨꯏꯒꯨꯝꯕ ꯅꯥꯕ ꯂꯩꯔꯗꯤ ꯑ ꯑꯉꯣꯟꯗ ꯑꯗꯨꯝ ꯍꯤꯗꯥꯛꯀꯨꯝꯕ ꯍꯪꯕ ꯌꯥꯏ
ꯑꯠꯁꯥ ꯁ ꯁꯥ ꯑ ꯑꯗꯨ ꯀꯅꯒꯤꯅꯤꯀꯣ ꯑ ꯃꯆꯤꯟꯗ ꯀꯩꯅꯣꯒꯤ ꯀꯣꯂꯤꯐ꯭ꯂꯥꯋꯔꯒꯨꯝꯕꯒꯤ ꯌꯥꯝ ꯊꯣꯛꯑꯦꯅꯦ ꯑꯗꯨ ꯀꯃꯥꯏ ꯇꯧꯔꯗꯤ ꯐꯒꯗ꯭ꯔꯣ
ꯀꯣꯂꯤꯐ꯭ꯂꯥꯋꯔꯒꯨꯝꯕ ꯀꯗꯥꯏ ꯎꯝ ꯍꯨꯏ ꯎꯝ ꯅꯣꯏ ꯍꯨꯏꯗꯔꯥ
ꯆꯤꯟꯗ ꯑꯣ ꯑꯈꯣꯏ ꯍꯨꯏꯗꯣ
ꯀꯔꯤ ꯂꯥꯛꯄ
ꯀꯣꯂꯤꯐ꯭ꯂꯥꯋꯔꯒꯨꯝꯕꯗꯀꯣ
ꯀꯣꯂꯤꯐ꯭ꯂꯥꯋꯔ ꯑꯣ ꯃꯥꯒꯤꯁꯦ ꯀ ꯍꯣꯏ ꯀꯔꯤꯔꯥ ꯑꯗꯨ ꯃꯥꯒꯤꯁꯦ ꯑꯗꯨꯝ ꯀꯔꯤ ꯍꯥꯏꯁꯤꯔꯥ ꯐꯖꯅ ꯉꯥꯡꯕ ꯍꯩꯇꯕꯒꯤ ꯑꯗꯨꯕꯨ ꯇꯣ
ꯑ ꯀꯩꯅꯣꯒꯤ ꯃꯥꯒꯤ ꯃꯦꯆꯤꯟ ꯃꯥꯒꯤ ꯃꯦꯆꯤꯟꯗꯀꯣ
ꯑꯗꯨꯝ ꯑꯁꯤꯗꯁꯨ ꯑꯗꯨꯝ ꯌꯥꯝ ꯂꯥꯛꯄ ꯑꯗꯨꯁꯨ ꯂꯩꯌꯦ ꯑꯣ ꯃꯥꯒꯤꯁꯦ ꯀꯔꯤ ꯍꯥꯏꯁꯤꯔꯥ ꯑꯃ ꯀꯔꯤ ꯌꯥꯝ ꯍꯥꯡ ꯉꯥꯡꯕ ꯍꯩꯗꯨꯅꯦ ꯑꯩ ꯏ ꯂꯣꯟꯖꯤꯔ ꯑꯗꯨꯒꯤꯅꯤ ꯐꯖꯅ ꯍꯩꯩ ꯗꯦ ꯑꯩꯗꯤ ꯈꯔꯛ ꯈꯔꯛ ꯈꯪꯕꯒꯤ ꯑꯗꯨꯝ ꯍ ꯍꯨꯖꯤꯛ ꯏꯇꯥꯎꯒ ꯋꯥꯔꯤ ꯁꯥꯕꯅꯦ
ꯑꯗꯨ ꯑ ꯑꯠꯆ ꯆ ꯆ ꯑꯗꯨꯗꯤ ꯀꯩꯅꯣꯒꯤ ꯍꯣꯔꯦꯟ ꯑꯁꯣ ꯀꯩꯅꯣꯒꯤ ꯑ
ꯍꯣꯏ ꯍꯣꯏ ꯑꯗꯨꯝ ꯐꯥꯎ ꯍꯣꯏ ꯍꯣꯏ ꯑꯗꯨꯝ ꯐꯥꯎꯅꯁꯦ ꯍꯣꯏ ꯍꯣꯏ ꯍꯣꯏ ꯑꯗꯨ ꯗꯨꯝ ꯅꯥꯎꯕ ꯗꯩ ꯍꯣꯏ ꯗꯥꯏ ꯗꯥꯏꯔꯤꯌꯥ